ꯀꯥꯕꯨꯜ ꯀꯩꯗꯧꯔꯝꯃꯤꯅꯣ
ꯑꯣ ꯁꯨꯝ ꯑꯩꯈꯣꯏꯒꯤ ꯑꯦꯕꯤꯗ ꯏꯁꯇꯣꯔꯤ ꯃꯆꯥ ꯃꯆꯥ ꯊꯥꯂꯛꯄꯗ ꯌꯦꯡꯉꯝꯕꯅꯤꯗ
ꯑꯗꯨꯗꯤ ꯀꯃꯥꯏ ꯀꯃꯥꯏꯅ ꯇꯧꯔꯤꯕ ꯍꯧꯖꯤꯛꯀꯥꯟꯁꯤꯅ ꯀꯩꯀꯩ ꯍꯣꯠꯅꯔꯤꯕ
ꯍꯧꯖꯤꯛꯀꯥꯟꯁꯦ ꯁꯨ ꯌꯥꯝꯅ ꯊꯣꯏꯗꯣꯛꯄꯗꯤ ꯍꯣꯠꯅꯗꯦ ꯁꯨꯝ ꯍꯥꯟꯅꯩꯗꯨꯅꯤꯗ ꯅꯪ ꯈꯪꯉꯤꯗꯨꯅꯤ ꯍꯦꯟꯅ ꯀꯔꯤꯕꯨ ꯍꯣꯠꯅꯔꯨꯅꯤ ꯃꯈꯥꯏꯗ ꯀꯧꯕꯁꯨ ꯅꯠꯇꯦ
ꯑꯣ
ꯍꯛꯆꯥꯡ ꯅꯨꯡꯁꯥꯡꯁꯤꯅ ꯀꯟꯗꯅ ꯂꯦꯡꯗꯅ ꯀꯔꯤꯝꯇ ꯁꯣꯏꯗꯕ ꯑꯣꯏꯔꯗꯤ ꯉꯍꯥꯛꯅ ꯁꯤꯐꯥꯏ ꯆꯪꯈ꯭ꯔꯒꯦꯕꯣ ꯆꯪꯕꯁꯨ ꯉꯝꯗꯦ ꯑꯁꯣꯏꯕꯒꯤ ꯑꯁꯣꯏꯕ ꯉꯥꯛꯇ ꯍꯛꯆꯥꯡꯖꯤꯖꯨ ꯈꯪꯗꯦꯗ ꯃꯤ ꯑꯣꯏꯅ ꯄꯣꯛꯑꯝꯕꯁꯦ ꯇꯣꯜꯂꯕ꯭ꯔꯥ ꯈꯪꯗꯦ ꯅꯪꯗꯤ ꯀꯃꯥꯏꯅ ꯇꯧꯔꯤ ꯊꯕꯛ ꯏꯪꯈꯥꯡꯅ ꯀꯃꯥꯏꯅ ꯇꯧꯈ꯭ꯔꯕ
ꯃꯥꯏꯀꯩꯗꯣ ꯑꯩꯒ ꯌꯦꯛꯅꯈ꯭ꯔꯦ ꯍꯥꯏꯇꯥꯔꯦ
ꯑꯁ ꯅꯪꯒꯤ ꯕꯦꯁꯁꯨ ꯐꯅꯌꯥꯝꯗꯤ ꯊꯕꯛ ꯆꯪꯅꯈ꯭ꯔꯕꯅꯦꯍꯦ
ꯃꯤ ꯆꯪꯉ꯭ꯔ ꯆꯪꯈ꯭ꯔ ꯂꯩꯍꯧꯔꯤꯁꯦꯈꯣꯏ ꯑꯍꯨꯝ ꯈꯛꯇꯪ ꯉꯥꯏꯔꯦ
ꯎꯝ ꯃꯣꯏ ꯃꯌꯥꯝ ꯊꯕꯛ ꯆꯪꯅꯈ꯭ꯔꯒ ꯁꯨꯝ ꯋꯥꯈꯟꯗꯣ ꯀꯃꯥꯏꯅ ꯈꯟꯒꯦ
ꯑꯦ ꯈꯟꯕ꯭ꯔꯦ ꯋꯥꯈꯜꯕꯨ ꯃꯊꯥ ꯁꯥꯔꯤꯕꯅꯤ ꯃꯤꯌꯥꯝ ꯃꯥꯡꯗꯅ ꯅꯣꯛꯄꯕꯅꯤꯀꯣ ꯍꯦꯛꯇ ꯏꯇꯣꯞ ꯂꯩꯀꯥꯟꯗꯗꯤ ꯈꯣꯏꯗꯧꯁꯦ ꯄꯨꯡꯌꯥꯥꯎ ꯁꯪꯅꯤꯡꯗꯅꯀꯣ
ꯑꯣ
ꯁꯨꯃꯥꯏꯅ ꯇꯧꯋꯦ ꯑꯗꯣ ꯅꯪꯗꯤ ꯀꯥꯏꯗ ꯂꯩꯔꯤ ꯍꯧꯖꯤꯛꯅ ꯃꯄꯥꯟ ꯂꯝꯗ ꯂꯩꯔꯤꯕ ꯃꯅꯤꯄꯨꯔꯗ ꯂꯩꯔꯤꯕ ꯀꯩꯀꯩꯅꯅꯣ ꯍꯣꯠꯅꯔꯤ ꯂꯥꯏꯔꯤꯛ ꯂꯥꯏꯁꯨ ꯀꯥꯏꯐꯥꯎ ꯇꯝꯃꯦ ꯍꯥꯏꯗꯤ ꯑꯉꯥꯡꯗꯤ ꯑꯣꯏꯔꯝꯃꯔꯣꯏ ꯑꯩꯈꯣꯏꯗꯒꯤ ꯆꯍꯤ ꯗꯤꯍꯥꯔꯅꯤ ꯆꯨꯝ ꯃꯔꯝꯗꯤ ꯏꯌꯥꯝꯕ ꯏꯕꯅ ꯍꯥꯏꯕ ꯋꯥꯅꯤ ꯅꯨꯄꯤ ꯊꯤꯕ ꯌꯥꯕꯒꯤ ꯆꯍꯤ ꯃꯇꯥꯡꯁꯨ ꯌꯧꯔꯛꯑꯦ ꯀꯃꯥꯏ ꯀꯃꯥꯏꯅ ꯀꯩ ꯀꯩ ꯇꯧꯒꯦ ꯈꯜꯂꯤ ꯄꯨꯟꯁꯤꯒꯤ ꯑꯣꯏꯅ ꯅꯨꯄꯤꯁꯦ ꯊꯤꯔꯔꯣꯏꯗ꯭ꯔꯥ ꯀꯣꯏꯔꯤꯕ꯭ꯔꯥ ꯊꯤꯔꯛꯈꯤꯗ꯭ꯔꯥ ꯀꯣꯏꯕꯅ ꯀꯩꯗ ꯑꯝꯗꯒꯤꯩ ꯀꯣꯏ ꯀꯃꯥꯏ ꯀꯃꯥꯏꯅ ꯇꯧꯔꯤꯣꯝꯇ ꯍꯥꯏꯐꯦ ꯍꯥꯏꯌꯨꯗꯅ
ꯑꯁ ꯈꯪꯗꯦꯗ ꯏꯅꯥꯎ ꯇꯧꯔꯤꯁꯦ ꯀꯣ ꯃꯄꯜ ꯂꯝꯗ ꯂꯩꯔꯝꯕꯗꯣ ꯌꯥꯝ ꯀꯨꯏꯅꯗꯤ ꯂꯩꯔꯝꯗꯦꯗ ꯆꯍꯤ ꯑꯃ ꯑꯅꯤ ꯂꯩꯔꯒ ꯑꯗꯨꯝ ꯊꯣꯛꯂꯛꯑꯦꯗꯅ ꯀꯣ ꯑꯩ ꯊꯕꯛ ꯀꯩꯀꯥ ꯇꯧꯒꯗꯕꯗꯨ ꯂꯣꯏꯔꯒ
ꯎꯝ
ꯁꯤꯗ ꯑꯗꯨꯝ ꯂꯩꯔꯤ ꯅꯨꯄꯤ ꯑꯉꯥꯡ ꯊꯤꯕ ꯍꯥꯏꯁꯦ ꯆꯍꯤꯁꯤꯒ ꯍꯥꯏꯔꯨꯔꯗꯤ ꯁꯦꯟꯊꯣꯛ ꯂꯝꯕꯤꯁꯤꯒ ꯍꯌꯦꯡ ꯅꯨꯄꯤ ꯑꯉꯥꯡ ꯊꯤꯖꯤꯜꯂꯨꯔꯒꯀꯣ ꯋꯥꯒꯗꯅ ꯈꯟꯕꯗ ꯇꯨꯝꯕ ꯆꯥꯕ ꯀꯔꯤꯝ ꯈꯪꯗ꯭ꯔꯕꯅꯤꯗ ꯑꯉꯥꯡ ꯑꯣꯏꯔꯤꯉꯩꯗ ꯁꯦꯟ ꯇꯥꯜꯂꯤꯉꯩꯗ ꯑꯃꯨꯛ ꯇꯨꯝꯕ ꯆꯥꯕꯁꯨꯨ ꯐꯪꯍꯧꯗ꯭ꯔꯦꯀꯣ ꯑꯗꯨꯗꯒꯤ ꯅꯨꯄꯤ ꯑꯉꯥꯡ ꯊꯤꯖꯜꯂꯛꯑꯀꯥꯟꯗ ꯌꯦꯡꯉꯨꯅꯦ ꯑꯉꯥꯡ ꯌꯥꯎꯗ ꯌꯥꯔꯛꯑꯣꯣꯏ ꯑꯉꯥꯡꯗꯨ ꯑꯃꯨꯛ ꯑꯉꯥꯡ ꯌꯥꯎꯕꯕꯨꯗꯤ ꯑꯔꯥꯏꯕꯅꯦꯕꯀꯣ ꯑꯗꯨꯝ ꯌꯥꯎꯗꯧꯕꯅꯦꯕ ꯑꯉꯥꯡ ꯄꯨꯔꯛꯀꯥꯟꯗ ꯇꯨꯝꯕ ꯆꯥꯕ ꯈꯪꯗ꯭ꯔꯒꯩ ꯃꯊꯤ ꯃꯌꯨꯡ ꯍꯟꯖꯜꯂꯛꯀꯅꯤ ꯑꯗꯨꯗꯒꯤ ꯍꯒꯤ ꯑꯃꯨ ꯁꯤꯟꯅꯤ ꯁꯣꯝꯗꯗꯤ ꯃꯃꯥꯗꯨꯅ ꯅꯪꯅ ꯄꯣꯛꯄ ꯅꯠꯇ꯭ꯔꯥ ꯁꯦꯅꯧ ꯍꯥꯏꯔꯛꯇꯣꯏꯅꯦꯕ ꯑꯩ ꯊꯥꯠ ꯇꯔꯥ ꯐꯨꯛ ꯁꯤꯗ ꯀꯣꯜꯂꯒ ꯄꯨꯒꯗꯅꯣ ꯅꯅꯥꯎ ꯄꯨꯔ ꯂꯥꯛꯑꯦ ꯆꯟꯗꯅꯀꯣ ꯑꯗꯣ ꯍꯧꯖꯤꯛꯇꯤ ꯅꯪꯒꯤ ꯅꯅꯥꯊꯧꯅꯤ ꯍꯥꯏꯗꯅ ꯑꯁ ꯇꯨꯝꯕ ꯑꯃ ꯂꯥꯞꯐꯝꯪꯒ ꯈꯪꯉꯣꯏꯗꯣꯔꯤꯅꯤ ꯃꯤꯠꯆꯦ ꯄꯥꯛꯅꯤꯡꯒꯨꯝ ꯄꯥꯛꯅꯤꯡꯗꯕꯒꯨꯝ ꯀꯥꯁꯤꯜꯂꯛꯀꯨꯝ ꯃꯌꯣꯛ ꯉꯥꯟꯟꯗꯨꯛ ꯊꯦꯝꯕ ꯌꯥꯗꯕꯨꯝ ꯀꯣ ꯅꯖꯅ ꯃꯆꯥꯗꯣ ꯆꯦꯜꯂꯕꯅꯤꯅ ꯃꯥꯗꯤ ꯍꯩꯅꯔꯛꯑꯦꯗꯅ ꯑꯗꯨ ꯃꯥꯗꯤ ꯅꯥꯀꯣꯛ ꯇꯨꯝꯗꯣꯏꯅꯦꯕ
ꯑꯗꯣ ꯁꯨꯃꯥꯏꯅ ꯑꯉꯥꯡ ꯄꯤꯛꯏꯀꯥꯟꯗ ꯎ ꯃꯃꯥꯅ ꯊꯧꯕꯝ ꯇꯔꯥ ꯅꯥꯎ ꯄꯨꯔꯒꯕꯨꯗꯤ ꯄꯣꯛꯑꯅꯤ ꯑꯩꯒꯤꯁꯨ ꯏꯆꯥꯅꯤ ꯅꯨꯄꯤꯗꯨꯒꯤꯁꯨ ꯃꯆꯥꯅꯤ ꯑꯗꯨꯗ ꯉꯥꯡ ꯑꯗꯨꯅ ꯀꯄ ꯃꯇꯤ ꯃꯌꯣꯡ ꯁꯦꯡꯕ ꯈꯣꯠꯄ ꯍꯪꯒꯦ ꯁꯤꯟꯕ ꯈꯣꯠꯄꯗꯨ ꯁꯤꯟꯕꯤꯔꯦꯅꯦ ꯑꯩꯒꯤ ꯑꯣꯏꯅꯗꯤꯀꯣ
ꯑ
ꯑꯉꯥꯡ ꯑꯄꯤꯣꯛꯄꯅ ꯀꯃꯥꯏꯅ ꯇꯧꯒꯦ ꯍꯥꯏ ꯀꯥꯟꯗ ꯍꯧꯖꯤꯛꯀꯤ ꯒ꯭ꯌꯥꯟ ꯇꯥꯗ꯭ꯔꯤꯕ ꯃꯃꯥꯒꯤ ꯃꯃꯥꯒ ꯁꯥꯒꯣꯟꯅꯅ ꯂꯩꯇ꯭ꯔꯤ ꯃꯃꯥꯒꯤ ꯗ ꯑꯁꯨꯝꯕ ꯌꯥꯝꯝꯊꯩꯕ ꯑꯉꯥꯡ ꯑꯃꯅ ꯅꯥꯔꯛ ꯌꯦꯛꯂꯛꯄ ꯃꯇꯝꯗ ꯃꯃꯥꯁꯤꯅ ꯅꯥꯕ ꯃꯇꯝ ꯑꯉꯥꯡꯁꯤꯡꯅ ꯅꯥꯕ ꯃꯇꯝ ꯃꯃꯥꯅ ꯅꯥꯕꯗꯤ ꯐꯔꯦ ꯃꯥꯗꯤ ꯆꯥꯎꯔꯕꯅꯤꯅ ꯒ꯭ꯌꯥꯟ ꯇꯥꯔꯝꯃꯤꯅ ꯋꯥ ꯉꯝꯕ ꯌꯥꯏ ꯀꯩꯗ ꯅꯨꯡꯉꯥꯏꯇꯤꯅꯣ ꯀꯩꯗ ꯅꯨꯡꯉꯥꯏꯇꯅꯣꯗ ꯍꯪꯕ ꯌꯥꯏꯑꯕꯀꯣ
ꯑ
ꯑꯗꯨꯒ ꯄꯤꯕ ꯆꯍꯤ ꯐꯥꯗ꯭ꯔꯤꯕ ꯆꯍꯤ ꯐꯔꯛꯑꯕ ꯑꯉꯥꯡꯈꯩꯅ ꯆꯍꯤ ꯑꯅꯤ ꯐꯥꯗ꯭ꯔꯤꯕꯀꯣꯛ ꯄꯣꯛꯄꯗꯒꯤ ꯁꯨꯃꯥꯏꯅ ꯅꯥꯔꯛꯄꯁꯦ ꯑꯉꯥꯡꯁꯦ ꯃꯔꯣꯟꯁꯨ ꯊꯣꯛꯇꯦ ꯑꯗꯨꯝꯗꯤ ꯀꯞꯇꯣꯏꯅꯤ ꯍꯪꯒꯥꯥ ꯍꯪꯒꯥꯥ ꯍꯪꯒꯥꯥꯅ ꯀꯞꯇꯣꯏꯅꯦꯕꯀꯣ
ꯎꯝ
ꯃꯁꯤ ꯑꯗꯨꯃꯥꯏꯅ ꯀ ꯄꯁꯤꯗ ꯁꯥꯒꯗꯕ ꯃꯊꯥꯗꯨꯗꯤ ꯃꯊꯥ ꯐꯖꯅ ꯁꯥꯅꯤꯡꯉꯦ ꯃꯤꯅ ꯍꯥꯏꯅꯕꯗ ꯅꯨꯄꯤ ꯊꯤꯕꯅꯤ ꯄꯥꯡꯉꯅ ꯑꯗꯨꯒꯤ ꯊꯕꯛꯇꯨꯗꯤ ꯑꯔꯥꯏꯕꯅꯤ ꯑꯉꯥꯡꯁꯤꯅ ꯃꯁꯥ ꯅꯥꯔꯛꯄꯒꯤ ꯃꯊꯥ ꯁꯥꯕꯁꯤꯗꯤ ꯀꯔꯤꯗ ꯅꯥꯔꯤꯅꯣ ꯈꯪꯗꯕꯤ ꯌꯥꯝ ꯃꯊꯥꯖꯩ ꯍꯥꯏ ꯁꯤꯕꯨ ꯆꯨꯝꯃꯦꯅ ꯈꯪꯕ꯭ꯔꯣ ꯂꯅꯥꯂꯩꯅ ꯈꯪꯕ꯭ꯔꯣ
ꯑꯁ ꯌꯥꯝ ꯊꯦ ꯆꯨꯝꯕ ꯋꯥꯐꯝꯅꯦ ꯃꯔꯣꯟꯁꯨ ꯇꯧ ꯁꯤꯗ ꯅꯥꯔꯦ ꯁꯤꯗ ꯅꯥꯔꯦꯗꯣ ꯍꯥꯏꯒꯨꯝ ꯉꯝꯗꯒꯨꯝ ꯇꯧꯀꯣ ꯑꯍꯤꯡ ꯅꯅꯨꯡꯌꯥꯥꯏꯔꯁꯨ ꯄꯥꯎ ꯃꯁꯥꯒ ꯁꯥꯒꯠꯂꯒ ꯀꯞꯄꯒꯤ ꯁꯤꯟꯗꯣꯛ ꯈꯣꯏ ꯑꯗꯨꯗꯒꯤ ꯃꯆꯥ ꯄꯣꯛꯂꯛꯄꯩ ꯇꯥꯏꯃꯤꯡꯗꯣ ꯑꯗꯨꯗ ꯑꯩꯈꯣꯏ ꯗꯥꯕꯨꯗꯤ ꯃꯇꯝ ꯈꯔꯒꯤꯅꯤꯀꯣ ꯄꯣꯝꯃꯒ ꯑꯗꯨꯝ ꯃꯥꯕꯨꯗꯤ ꯊꯟ ꯑꯃ ꯑꯗꯨꯝ ꯆꯠꯈ꯭ꯔꯅꯤ ꯑ ꯃꯣꯏ ꯀꯦꯝꯇꯨꯗ ꯃꯥꯕꯨꯗꯤ ꯅꯥꯀꯣ ꯇꯨꯝꯔꯅꯤ ꯋꯥꯏ ꯁꯪꯅ ꯑꯣꯝꯗꯅ ꯏꯇꯩꯃꯅ ꯑꯉꯥꯡ ꯁꯦ ꯂꯩꯍꯧꯔꯦ ꯑꯗ ꯑꯉꯥꯡꯗꯨꯅ ꯃꯁꯥꯗꯣ ꯅꯥꯔꯛꯑꯀꯥꯟꯗ ꯑꯩꯗꯨꯒ ꯍꯣꯁꯄꯤꯇꯥꯜ ꯆꯠꯄꯗ ꯆꯦꯟꯅꯩꯌꯦꯕ
ꯎꯝ
ꯉꯥꯛ ꯇꯨꯝꯐꯝ ꯑꯃ ꯆꯥꯐꯝ ꯈꯪꯗ꯭ꯔꯒꯦꯀꯣ ꯏꯃꯥꯅꯕꯨꯗꯤ ꯑꯃꯨ ꯊꯤꯗꯅ ꯈꯣꯠꯇꯅ ꯇꯧꯋꯦ ꯌꯥꯗꯦꯕ ꯑꯉꯥꯡꯗꯣ ꯅꯥꯔꯀꯥꯟꯗꯒꯤ ꯑꯉꯥꯡ ꯅꯥꯕꯁꯦ ꯌꯥꯝ ꯋꯥꯏꯑꯦꯕ ꯆꯍꯤ ꯑꯃ ꯑꯅꯤꯗ ꯍꯥꯏꯕ ꯑꯉꯥꯡ ꯎ ꯑꯉꯥꯡꯁꯨ ꯂꯩꯈ꯭ꯔꯦ ꯆꯍꯤ ꯑꯅꯤꯗ ꯍꯦꯟꯕ ꯆꯠꯄ ꯍꯩꯔꯕ ꯁꯤꯗ ꯅꯥꯏ ꯁꯤꯗ ꯅꯥꯏ ꯍꯥꯏꯕ ꯍꯩꯔꯕ ꯑꯉꯥꯡꯃꯛꯇ ꯅꯥꯕꯗ ꯃꯊꯥ ꯁꯥꯔꯤꯅꯦ ꯍꯥꯏꯇꯥꯔꯦ
ꯎꯝ
ꯈꯪꯗꯦꯌꯥ ꯑꯗꯣ ꯑꯉꯥꯡ ꯅꯥꯕꯗꯨꯅ ꯅꯥꯕ ꯑꯃ ꯑꯣꯏꯖꯒꯁꯨ ꯐꯔꯛꯄꯕꯨꯗꯤ ꯐꯔꯛꯀꯅꯤꯅꯦ ꯅꯥꯔꯤꯉꯩ ꯃꯅꯨꯡꯗꯨꯗ ꯆꯠꯀꯗꯕ ꯅꯨꯄꯤ ꯊꯤꯔꯀꯥꯟꯗ ꯂꯨꯍꯣꯡꯕꯩ ꯄꯩꯁꯥꯇꯤ ꯀꯛꯇ ꯅꯣꯡꯖꯈ꯭ꯔꯦ ꯑꯉꯥꯡ ꯀꯩꯅꯣ ꯄꯣꯛꯁꯜꯂꯛꯄꯗꯁꯨ ꯑꯃꯨꯛ ꯆꯠꯂꯅꯤ ꯀꯩꯅꯣ ꯇꯧꯕꯗ ꯍꯣꯁꯄꯤꯇꯥꯜ ꯆꯠꯄ ꯈꯣꯠꯄꯗ ꯑꯃꯨꯛ ꯑꯗꯩ ꯑꯉꯥꯡ ꯅꯥꯕꯒꯤ ꯑꯃꯨꯛ ꯄꯩꯁꯥꯁꯨ ꯑꯃꯨꯛ ꯆꯠꯈꯤꯗꯣꯏꯅꯤ ꯁꯤ ꯄꯩꯁꯥꯗꯨꯕꯨꯗꯤꯕꯨꯗꯤ ꯇꯥꯟꯈꯤꯔꯦꯕꯨ ꯑꯗꯨ ꯆꯍꯤ ꯁꯨꯝ ꯌꯥꯝꯁꯤꯜꯂꯛꯄ ꯆꯍꯤꯁꯤ ꯁꯨꯝ ꯌꯥꯝꯁꯤꯜꯂꯛꯄ ꯀꯣ ꯑꯗꯨꯗꯒꯤꯗꯤ ꯏꯁꯥꯁꯤꯅ ꯀꯔꯣꯔ ꯑꯍꯨꯝ ꯃꯔꯤꯒ ꯄꯥꯏꯔꯒ ꯅꯨꯡꯉꯥꯏꯅ ꯂꯩꯔꯕ ꯑꯣꯏ ꯇꯨꯝꯕꯔꯗꯤ ꯐꯕ ꯃꯤꯒ ꯊꯥꯗꯣꯛ ꯑꯗꯨꯅ ꯑꯦ ꯏꯆꯥ ꯅꯥꯕ꯭ꯔꯁꯦ ꯏꯆꯥ ꯁꯦꯟꯅꯅꯕ ꯃꯤ ꯊꯝꯃꯦꯒ ꯍꯥꯏꯗꯅ
ꯎꯝ
ꯀꯩꯅꯣ ꯇꯧꯕꯗꯤ ꯐꯕ ꯑꯗꯨꯗꯨꯅꯍꯧꯕꯗꯒꯨꯝ ꯇꯧ
ꯑꯗꯣ ꯑꯩꯅ ꯅꯉꯣꯟꯗ ꯅꯪꯅꯁꯨ ꯑꯩꯉꯣꯟꯗꯒꯤ ꯍꯟꯕꯅꯤꯅ ꯅꯪꯅꯁꯨ ꯈꯤꯇꯪ ꯈꯪꯉꯅꯤꯅ ꯈꯜꯂꯦ ꯑꯩ ꯅꯉꯣꯟꯗ ꯈꯤꯇꯪ ꯅꯪꯅ ꯈꯪꯉꯒꯅ ꯁꯤꯌꯥꯔ ꯇꯧꯔꯛꯑꯣ ꯈꯪꯗꯕꯅ ꯈꯪꯗ꯭ꯔꯦꯅ ꯍꯥꯏꯔꯣ ꯑꯩꯅ ꯍꯪꯉꯤꯕ ꯋꯥꯁꯦ ꯁꯦ ꯊꯃꯣꯏ ꯁꯦꯡꯅ ꯈꯪꯕ ꯌꯥꯎꯔꯗꯤ ꯑꯗꯨꯝ ꯈꯨꯝꯕꯤꯌꯨ ꯈꯨꯝꯕꯤꯗ꯭ꯔꯒꯅ ꯈꯪꯗ꯭ꯔꯒꯅ ꯀꯨꯝꯕꯤꯗ꯭ꯔꯒꯅ ꯀꯩꯁꯨ ꯀꯥꯏꯗꯦ ꯑꯩꯅ ꯍꯥꯏꯅꯤꯡꯉꯤꯕ ꯋꯥꯅ ꯑꯇꯩ ꯋꯥ ꯅꯠꯇꯦ ꯊꯥꯏꯅꯒꯤ ꯃꯇꯝꯗꯗꯤ ꯃꯃꯥ ꯑꯃꯅ ꯃꯆꯥ ꯄꯣꯛꯄꯁꯦ ꯀꯩꯁꯨ ꯌꯥꯝꯅ ꯅꯥꯔꯛ ꯌꯦꯦꯜꯂꯝꯕ ꯇꯧꯗꯦ ꯑ ꯍꯧꯖꯤꯛꯀꯥꯟꯒꯤꯅ ꯃꯃꯥ ꯑꯃꯅ ꯃꯆꯥ ꯄꯣꯛꯄ ꯃꯇꯝꯗ ꯍꯦꯛ ꯄꯣꯛꯄꯗꯒꯤ ꯑꯉꯥꯡꯁꯤ ꯊꯥ ꯐꯥꯏꯒ ꯐꯥꯗ꯭ꯔꯤꯒ ꯃꯩ ꯌꯥꯏꯒ ꯌꯥꯏꯗ꯭ꯔꯤꯒ ꯃꯁꯥ ꯅꯥꯏꯑꯒ ꯖꯣꯟꯇꯤꯁ ꯇꯧꯋꯒ ꯃꯁꯤꯒꯤ ꯈꯦꯅꯕꯁꯦ ꯑꯩꯈꯣꯏꯅ ꯑꯩꯅ ꯈꯟꯕꯗꯗꯤ ꯍꯧꯖꯤꯛꯀꯥꯟ ꯆꯥꯎꯈꯠꯂꯛꯄꯒꯤ ꯍꯥꯏꯒꯗ꯭ꯔꯥ ꯑꯃ ꯑꯃꯒꯤ ꯍꯥꯏꯒꯗ꯭ꯔꯥ ꯑꯍꯣꯡꯕꯁꯦ ꯌꯥꯝ ꯂꯩꯗꯅꯀꯣ ꯇꯥꯏꯕꯪꯄꯥꯟꯁꯨ ꯍꯣꯡꯉꯀꯅꯨ ꯌꯥꯗꯦ ꯑꯗꯨꯝ ꯍꯣꯡꯉꯤ ꯍꯣꯡꯕꯁꯦ ꯑꯗꯨꯝ ꯌꯥꯝꯃꯟꯗꯅ ꯒ꯭ꯌꯥꯟꯃꯦꯟ ꯇꯥꯗꯦ ꯆꯥꯎꯈꯠꯂꯛꯄꯒꯤ ꯍꯥꯏꯒꯗ꯭ꯔꯥ ꯅꯨꯡꯁꯤꯠ ꯅꯨꯡꯁꯥ ꯁꯦꯡꯉꯛꯇꯕ ꯑ ꯂꯩꯔꯝꯕ ꯃꯍꯧꯁꯥꯒꯤ ꯑꯀꯣꯏꯕꯗ ꯃꯤꯑꯣꯏꯕꯁꯤꯡꯅ ꯑꯀꯥꯏꯕ ꯄꯤꯕ ꯁꯨꯨꯝꯕ ꯃꯌꯥꯝ ꯂꯩ ꯑꯗꯨ ꯇꯧꯁꯨꯡ ꯑꯩꯅ ꯍꯥꯏꯅꯤꯡꯉꯤꯗꯤ ꯑꯔꯣꯏꯕ ꯄꯣꯏꯟꯗ ꯃꯃꯥ ꯑꯃꯅ ꯃꯆꯥ ꯄꯣꯛꯄ ꯃꯇꯝꯗ ꯊꯥꯏꯅ ꯃꯇꯝꯁꯤꯗ ꯅꯥꯔꯛ ꯌꯦꯛꯂꯛꯄꯁꯨ ꯌꯥꯝ ꯇꯧꯔꯝꯗꯦ ꯑꯗꯣ ꯍꯧꯖꯤꯛꯀꯤ ꯑꯣꯏꯅꯗꯤ ꯌꯥꯝꯅ ꯅꯥꯕ ꯈꯣꯠꯄ ꯈꯣꯠꯄ ꯇꯧꯔꯛꯏꯁꯦ ꯀꯔꯤꯗꯒꯤ ꯑꯣꯏꯔꯛꯏꯅꯣ ꯍꯥꯏꯅ ꯈꯪꯕ꯭ꯔꯥ ꯀꯔꯝꯃ ꯍꯥꯏꯅ ꯑꯣꯏꯊꯣꯔꯛꯏꯅꯣ ꯈꯪꯕ꯭ꯔꯕ
ꯍꯣꯏ ꯍꯣꯏ ꯊꯥꯏꯅ ꯃꯇꯝꯗꯅꯦꯀꯣ ꯅꯥꯗꯦ ꯍꯥꯏꯕꯗꯤ ꯌꯥꯔꯣꯏꯕꯀꯣꯩꯅ ꯀꯩꯒꯤꯅꯣ ꯍꯥꯏꯕ ꯃꯇꯝꯗ ꯊꯥꯏꯅꯩ ꯃꯇꯝꯗꯅꯦ ꯑꯉꯥꯡꯕꯤꯔꯣꯟꯕꯁꯦ ꯑꯩꯈꯣꯏꯅ ꯌꯥꯝꯅ ꯗꯔꯀꯥꯔ ꯇꯥꯏꯌꯦꯕ ꯆꯤꯟꯖꯥꯛꯁꯤ ꯌꯥꯝꯅ ꯐꯖꯅ ꯀꯨꯞꯅ ꯅꯩꯅꯔꯒ ꯑꯉꯥꯡ ꯑꯍꯜ ꯂꯃꯟ ꯑꯉꯥꯡ ꯃꯤꯔꯣꯟꯕꯗ ꯀꯔꯤ ꯆꯥꯒꯅꯤ ꯃꯤꯔꯣꯜꯂꯤꯉꯩ ꯃꯅꯨꯡꯗꯀꯣ ꯁꯤ ꯆꯥꯕ ꯁꯤ ꯆꯥꯕ ꯍꯥꯏꯕꯗꯤ ꯂꯩꯌꯦꯕꯀꯣ ꯃꯔꯨꯏꯅ ꯑꯉꯥꯡ ꯃꯤꯔꯣꯜꯜꯂꯛꯄ ꯃꯇꯝꯗ ꯀꯥꯒꯤ ꯊꯥꯎ ꯆꯥꯕ ꯌꯥꯗꯦꯕ
ꯎꯝ
ꯈꯪꯕ꯭ꯔꯥ ꯀꯥ ꯍꯦꯅ ꯊꯥꯗꯦ ꯐꯠꯇꯕ ꯆꯤꯟꯖꯥꯛ ꯀ꯭ꯋꯥꯅꯆꯤꯡꯕ ꯆꯥꯕ ꯌꯥꯗꯦꯕꯀꯣ ꯑꯉꯥꯡ ꯑꯣꯏꯔꯣ ꯑꯗꯨꯗꯤ ꯆꯥꯔꯝꯃꯁꯨ ꯃꯤꯔꯣꯟꯕ ꯇꯥꯏꯃꯤꯡ ꯌꯧꯔꯛꯄꯗꯗꯤ ꯒꯦꯞ ꯂꯩꯒꯗꯕꯅꯦꯕꯀꯣ ꯍꯩ ꯔꯥ ꯆꯥꯗꯅ ꯑꯐꯕ ꯆꯥꯗꯅ ꯉꯥ ꯅꯨꯡꯁꯦ ꯐꯖꯅ ꯆꯥꯕꯤꯕꯀꯣ ꯁꯤꯃ ꯂꯩ ꯑꯌꯥꯝꯕ ꯃꯇꯝꯗ ꯀꯥꯡꯁꯣꯏꯅꯆꯤꯡꯕ ꯑꯗꯒꯤ ꯌꯦꯟꯗ ꯊꯣꯡꯉꯁꯨ ꯊꯥꯎ ꯌꯥꯎꯗꯕꯤ ꯍꯥꯏꯗꯤ ꯑꯐꯨꯠꯄ ꯂꯩꯗꯅ ꯃꯁꯤꯒꯤ ꯄꯤꯖꯕꯤꯕ ꯍꯥꯏꯇꯥꯔꯦ ꯊꯥꯎ ꯌꯥꯎꯕꯁꯤꯅ ꯀꯩꯗꯧꯒꯦꯗ ꯑꯩꯈꯣꯏꯅ ꯃꯤꯔꯣꯜ ꯐꯥꯎ ꯃꯇꯝꯗ ꯑꯩꯈꯣꯏꯒꯤ ꯁꯥꯒꯤ ꯃꯤꯠꯀꯤ ꯊꯥꯎ ꯌꯥꯝ ꯆꯥꯁꯟꯕ꯭ꯔꯀꯣ ꯑ ꯑꯉꯥꯡ ꯃꯁ ꯃꯃꯥꯗ ꯃꯁꯥ ꯍꯦꯛ ꯋꯥꯔꯛꯄꯗꯨꯗ ꯏꯐꯦꯛꯇꯤ ꯑꯉꯥꯡꯗꯣ ꯂꯣꯏꯅ ꯐꯪꯉꯦꯕꯀꯣ ꯑꯩꯈꯣꯏꯅ ꯆꯥꯔꯤꯕ ꯈꯨꯗꯤꯡꯃꯛꯁꯦ ꯃꯤꯔꯣꯟ ꯦ ꯆꯥꯛ ꯌꯥꯝ ꯆꯥꯕꯅꯦꯕ ꯀꯩꯒꯤꯅꯣ ꯍꯥꯏꯕ ꯃꯇꯝꯗ ꯑꯉꯥꯡꯗꯁꯨ ꯑꯩꯈꯣꯏꯅ ꯆꯥꯔꯤꯕ ꯐꯤꯅꯦꯁꯁꯦ ꯃꯉꯣꯟꯗꯁꯨ ꯐꯪꯗꯣꯏꯅꯦꯕ
ꯎꯝ
ꯉꯁꯥꯏꯒꯤ ꯃꯥꯥꯏ ꯆꯤꯟꯖꯥꯛꯇꯨ ꯐꯠꯇ꯭ꯔꯗꯤ ꯉꯁꯥꯏꯒꯤ ꯅꯧꯔꯤꯕ ꯑꯉꯥꯡ ꯏ ꯃꯇꯨꯡꯗꯣ ꯑꯗꯨꯗ ꯑꯐꯠꯇꯕ ꯆꯤꯟꯖꯥꯛꯇꯣ ꯇꯥꯔꯒꯗꯤ ꯍꯌꯦꯡ ꯄꯣꯛꯂꯛꯄ ꯃꯇꯝꯗ ꯇꯣꯉꯥꯟ ꯇꯣꯉꯥꯟꯕ ꯂꯥꯏꯅꯥ ꯖꯣꯟꯇꯤꯁ ꯅꯥꯕꯅꯤ ꯈꯪꯗꯦꯀꯣ ꯁꯤꯒꯨꯝꯕꯁꯦ ꯋꯥꯠꯂꯒ ꯃꯥꯒꯤ ꯑꯗꯨꯝ ꯄꯨꯛꯅꯨꯡꯗꯒꯤ ꯋꯥꯠꯂ ꯆꯠꯈ꯭ꯔꯕꯅꯤꯅꯀꯣ ꯉꯁꯥꯏꯒꯤꯥꯕ ꯆꯤꯟꯖꯥꯛꯇꯨꯗ ꯉꯁꯥꯏ ꯑꯩꯈꯣꯏꯅ ꯀ꯭ꯋꯥ ꯆꯥꯥꯁꯟꯕꯗ ꯀꯣ ꯑꯗꯨꯒꯤ ꯅꯤꯀꯣꯇꯤꯟꯗꯨꯅ ꯍꯥꯠꯇꯣꯛꯈꯤꯕ ꯍꯥꯏꯇꯥꯔꯦ ꯐꯪꯒꯗꯕ ꯀꯩꯅꯣꯁꯤꯡꯗꯣ ꯃꯔꯨ ꯑꯣꯏꯕ ꯀꯩꯅꯣꯁꯤꯡꯁꯦ ꯃꯤꯅꯔꯦꯜꯁꯤꯡꯁꯦ ꯃꯆꯜꯦ ꯂꯀꯣ ꯇꯤꯟ ꯆꯥ ꯁ꯭ꯥꯏꯕꯁꯤꯗ ꯑꯃꯨꯛ ꯍꯥꯠꯇꯣꯛꯈꯤꯕꯀꯣ ꯃꯃꯥꯗ ꯅꯠꯇꯦ ꯃꯄꯥꯖꯅꯤ ꯂꯨꯍꯣꯡꯉꯀꯥꯟꯗ ꯑꯉꯥꯡ ꯑꯩꯈꯣꯏꯅ ꯂꯩꯅꯕ ꯍꯣꯠꯅꯔꯛꯄꯗꯀꯣ ꯃꯥ ꯁꯦ ꯌꯥꯝꯅ ꯀꯛꯄ ꯇꯥꯏ ꯃꯁꯥ ꯃꯎ ꯐꯟꯕ ꯇꯥꯏ ꯊꯕꯛ ꯁꯨꯕ ꯇꯥꯏ ꯋꯥꯋꯀꯤꯡ ꯆꯠꯄ ꯇꯥꯏ ꯍꯦꯜꯗꯤ ꯑꯣꯏꯅ ꯊꯝꯕ ꯇꯥꯏꯕꯀꯣ ꯑꯗꯨꯦ ꯍꯧꯖꯤꯛꯀꯥꯟ ꯆꯥꯎꯈꯠꯂꯛꯄꯒꯤ ꯃꯇꯨꯡ ꯏꯟꯅꯗꯤ ꯊꯥꯏꯅꯒꯤ ꯃꯇꯝꯗꯗꯤ ꯑꯗꯨ ꯂꯩꯈ꯭ꯔꯦꯗꯅꯀꯣ ꯑꯗꯨꯒꯤ ꯆꯤꯟꯖꯥꯛꯁꯦ ꯐꯖꯅ ꯃꯦꯟꯇꯦꯟ ꯇꯧꯔ ꯆꯥꯗꯕ ꯑꯗꯒꯤꯗꯤꯐꯤꯟꯖꯥꯛꯁꯦ ꯑꯩꯈꯣꯏꯅ ꯐꯖꯅ ꯑ ꯍꯥꯏꯇꯥꯔꯦ ꯌꯦꯡꯊꯣꯛꯑ ꯆꯥꯗꯕ ꯄꯪꯆꯥꯥꯗ ꯆꯥꯕ ꯃꯤꯁꯤꯅꯦꯀꯣ ꯑꯉꯥꯡꯁꯨꯣꯠꯇꯇꯩ ꯁꯨ ꯅꯥꯕꯁꯦ ꯌꯥꯝ ꯇꯣꯏ ꯊꯣꯛꯣꯂ ꯆꯥꯎꯈꯠꯂꯛꯄꯒꯤ ꯃꯇꯨꯡ ꯏꯟꯅꯗꯤ ꯍꯧꯖꯤꯛꯇꯤ ꯃꯗꯨꯒꯤꯁꯦ ꯈꯤꯇꯪꯗꯤ ꯍꯟꯊꯔꯛꯑꯦ ꯀꯩꯒꯤꯅꯣ ꯍꯥꯏꯕ ꯃꯇꯝꯗ ꯑꯉꯥꯡꯁꯦ ꯑꯩꯈꯣꯏꯅ ꯃꯤꯔꯣꯜꯂꯤꯉꯩ ꯃꯃꯥꯒꯤ ꯄꯣꯠꯅꯤꯡꯉꯩ ꯂꯩꯔꯤ ꯃꯇꯝꯗ ꯊꯥꯏꯅꯗꯤ ꯆꯥꯛ ꯏꯟꯁꯥꯡ ꯆꯥꯔꯝꯕꯅꯦꯕ ꯑꯣ
ꯎꯝ
ꯑꯗꯨ ꯍꯧꯖꯤꯛꯇꯤ ꯑꯗꯨ ꯅꯠꯇ꯭ꯔꯦꯕꯀꯣ ꯑꯉꯥꯡꯁꯦ ꯊꯅꯥꯗꯅꯕ ꯃꯅꯨꯡꯗ ꯂꯩꯔꯤꯉꯩꯗ ꯑꯉꯥꯡꯁꯦ ꯍꯦꯜꯗꯤ ꯑꯣꯏꯅꯕ ꯇꯣꯉꯥꯟ ꯇꯣꯉꯥꯟꯕ ꯃꯈꯜꯒꯤ ꯒꯨꯂꯤ ꯇꯦꯕ꯭ꯂꯦꯠ ꯀꯣ ꯑꯗꯨꯗꯒꯤꯗꯤ ꯃꯍꯤ ꯌꯥꯝ ꯄꯤꯊꯛꯑꯦ ꯍꯥꯏꯇꯥꯔꯦ ꯄꯩꯁꯥ ꯆꯪꯕꯕꯁꯤꯅ ꯍꯦꯜꯂꯦꯕ ꯑꯉꯥꯡ ꯐꯥꯎ ꯑꯦꯦ ꯑꯗꯨꯗ ꯑꯉꯥꯡꯁꯤꯗꯒꯤ ꯄꯣꯛꯊꯣꯔꯛꯄꯗ ꯃꯅꯨꯡꯗ ꯂꯩꯔꯝꯕ ꯂꯥꯏꯅꯥ ꯇꯤꯟꯅꯥ ꯐꯅꯕ ꯍꯥꯏꯗꯅꯀꯣ ꯃꯣꯏꯅꯁꯨ ꯑꯦꯗꯚꯥꯏꯁ ꯇꯧꯔꯛꯀꯅꯤ ꯑꯐꯕ ꯁꯤꯁꯤ ꯆꯥꯎ ꯁꯤꯁꯤ ꯆꯥꯎꯅ ꯀꯣ ꯑꯗꯨꯗꯤ ꯆꯞ ꯃꯥꯟꯅꯔꯦ ꯑꯗꯨꯒ ꯉꯥꯃꯨ ꯑꯀꯪꯕꯒ ꯄꯤꯖꯔꯤꯁꯦ ꯊꯥꯎ ꯌꯥꯎꯅꯦꯀꯣ ꯉꯥꯃꯨꯁꯤꯗ ꯀꯩꯒꯤꯅꯣꯕ ꯍꯥꯏꯕ ꯃꯇꯝꯗ ꯉꯥꯃꯨꯁꯦ ꯑꯩꯈꯣꯏꯅ ꯄꯣꯔꯣꯝꯒꯨꯝꯕ ꯁꯦ ꯌꯥꯝꯅ ꯀꯩꯅꯣꯝ ꯐꯪꯉꯦꯕ ꯑꯥꯏꯔꯟꯒꯤ ꯁꯔꯨꯛꯁꯦ ꯌꯥꯝ ꯌꯥꯎꯋꯦꯕ ꯃꯣꯏꯗ ꯁꯔꯨꯛꯁꯨ ꯌꯥꯝ ꯌꯥꯎꯋꯦꯕ ꯑꯗꯨꯅꯅꯦꯕ ꯀꯟꯅꯕ ꯅꯨꯄꯤꯁꯦ ꯃꯁꯥ ꯀꯟꯅꯕ ꯍꯥꯏꯇꯥꯔꯦ ꯑꯗꯨꯒ ꯉꯁꯥꯏꯒꯤ ꯅꯨꯄꯤꯁꯤꯅ ꯑ ꯑꯉꯥꯡ ꯌꯣꯜꯂꯤꯉꯩ ꯃꯇꯝꯇꯗ ꯃꯥꯅ ꯑꯩꯈꯣꯏꯒꯤ ꯆꯥꯟꯅꯗꯕ ꯆꯤꯟꯖꯥꯛ ꯆꯥꯈꯤꯕꯁꯤꯅꯅꯦ ꯈꯪꯕ ꯑꯉꯥꯡ ꯄꯣꯛꯈꯕ ꯃꯇꯨꯡꯗ ꯃꯥꯁꯦ ꯆꯍꯤ ꯅꯧꯗꯤ ꯅꯧꯔꯤꯕꯀꯣ ꯃꯥꯒꯤ ꯃꯁꯛꯁꯦ ꯃꯥꯟꯁꯤꯜꯂꯛꯄ ꯑꯗꯒꯤ ꯃꯥꯏꯊꯣꯡꯗ ꯐꯨꯔꯤ ꯊꯣꯉꯛꯄ ꯃꯍꯤꯡ ꯀꯥꯔꯛꯄ ꯑꯁꯤꯅꯆꯤꯡꯕ ꯑꯃ ꯊꯣꯛꯑꯦꯕꯀꯣ ꯑꯗꯒꯤꯗꯤ ꯑꯗ ꯊꯣꯛꯀꯗꯕ ꯑꯉꯥꯡ ꯃ ꯄꯤꯊꯛꯀꯗꯕ ꯈꯣꯡꯒꯤ ꯆꯥꯡꯁꯦ